ꯇꯕ ꯍꯇꯥ
ꯑꯥ ꯇꯥꯏ ꯇꯥꯏ
ꯍꯋꯥꯋꯥ ꯂꯕꯣ
ꯍꯒꯥꯂꯗ
ꯉꯁꯤ ꯉꯟꯅ ꯍꯧꯒꯜꯂꯤꯗ ꯅꯪꯁꯦ
ꯎꯝ ꯉꯔꯤ ꯈꯨꯅꯥ ꯄꯥꯔꯝꯕ
ꯑꯁ ꯌꯥꯝ ꯐꯩꯅꯦ ꯌꯥꯝ ꯅꯪ ꯊꯧꯅꯁꯦ ꯌꯥꯝ ꯐꯩꯅꯦ
ꯈꯪꯗ꯭ꯔꯦꯗ ꯐꯥꯏ ꯍꯥꯏꯁꯤꯔ ꯅꯠꯇꯦꯗ ꯅꯨꯃꯤꯠ ꯀ꯭ꯂꯥꯁ ꯄꯩꯖ ꯅꯨꯃꯤꯠ ꯀꯌꯥ ꯆꯠꯂꯗꯤ ꯌꯥꯒꯗ꯭ꯔꯥ ꯍꯥꯏꯅ ꯈꯣꯠꯂꯝꯕꯅꯤꯗ
ꯁ ꯆ
ꯑꯦꯇꯦꯟꯗꯦꯟꯁꯇꯣ ꯁꯚꯦꯟꯇꯤ ꯐꯥꯏꯚ ꯄꯥꯔꯁꯦꯟ ꯑꯣꯏꯌꯦ ꯍꯥꯏꯕ
ꯑ ꯑ ꯁꯚꯦꯟꯇꯤ ꯐꯥꯏꯚ ꯌꯥꯎꯗ꯭ꯔꯗꯤ ꯑꯦꯛꯖꯥꯝ ꯊꯥꯕꯤꯗꯦ ꯍꯥꯏꯕ꯭ꯔꯥ
ꯑꯥ ꯑꯗꯨ ꯑꯣꯏꯔꯗꯤ ꯊꯥ ꯑꯃꯗ ꯅꯨꯃꯤꯠ ꯑ ꯇꯔꯥ ꯇꯔꯦꯠ ꯀꯣ
ꯑꯥ
ꯅꯨꯃꯤꯠ ꯑꯃꯗ ꯊꯥ ꯇꯔꯥꯇꯔꯦꯠꯇ ꯆꯠꯀꯗꯕ ꯊꯥ ꯑꯃꯗ
ꯅꯨꯟ ꯅꯨꯟꯇꯤ ꯆꯥꯂꯣꯅꯦ ꯀꯂꯁꯕꯣ
ꯗ ꯆꯄꯗꯤ ꯑꯗꯨ ꯑꯣꯏꯔꯁꯨ ꯀꯩꯅꯣ ꯈꯔꯗꯤ ꯁꯣꯏꯕ ꯌꯥꯕ ꯅꯨꯃꯤꯠꯇꯤ ꯂꯩꯅ
ꯉ ꯑꯁ ꯆꯥꯔꯆ ꯀꯛꯥꯁꯦ ꯍꯥꯏꯔꯒ ꯃꯤꯅ ꯑꯩ ꯏꯊꯟꯗꯗꯤ ꯆꯠꯄ ꯆꯠꯅꯤꯡꯗꯦꯕ ꯑꯗꯨꯅ ꯑꯩꯁꯨ ꯆꯠꯇ꯭ꯔꯦ
ꯆꯥ ꯆ ꯇꯕ ꯆꯏ ꯁꯥꯠꯇꯁꯨꯠ ꯆꯠꯄꯅꯤꯗ
ꯑꯁ ꯃꯊꯟꯗꯗꯤ ꯐꯝꯕ ꯅꯨꯡꯉꯥꯏꯇꯦꯗꯅ ꯑꯗꯨꯒꯤꯅꯦ
ꯍꯣꯏꯗ ꯍꯣꯏꯗ ꯑꯗꯨꯕꯨꯗꯤ ꯑꯗꯨꯅꯤ
ꯍꯣꯔꯦꯟ ꯂꯤ ꯆꯦꯁꯅꯥꯁꯦ
ꯌꯥꯏꯗ
ꯉꯁꯤꯗꯤ ꯈꯔ ꯉꯟꯅ ꯍꯧꯔꯒ ꯉꯟꯅ ꯂꯣꯏꯁꯤꯜꯂꯁꯦ
ꯑꯥ ꯑꯗꯨꯁꯤ ꯌꯥꯏ
ꯆꯞꯄꯗꯤ ꯆꯥ ꯋꯥꯅꯅꯥꯗ
ꯆꯥꯛꯆꯗꯔꯤ
ꯀꯥꯏ ꯀꯥꯏ ꯌꯦꯟꯁꯥꯡ ꯊꯣꯡꯂꯔꯤꯅꯣ
ꯉꯔꯥꯡꯒꯤ ꯃꯥꯏꯔꯦꯟ ꯂꯦꯝꯍꯧꯕꯗ ꯆꯥ ꯇꯥꯔꯦ
ꯅꯪ ꯑ ꯅꯪꯅꯥꯎꯄꯥꯒ
ꯑꯥ
ꯅꯪꯄꯥꯗꯤ ꯀꯥꯏ ꯀꯥꯏ ꯍꯣꯠꯅꯔꯤꯒꯦ ꯃꯥꯗꯤ
ꯃꯥꯁꯨ ꯍꯟꯗꯛꯀꯤ ꯊꯥꯁꯤꯗ ꯀꯣꯂꯦꯖ ꯆꯠꯄ ꯍꯧꯔꯦ
ꯐꯥꯏꯅꯦ
ꯂꯩꯕ ꯐꯪꯂꯉꯔꯣꯏꯗ ꯑꯩꯁꯨ ꯃꯊꯪꯒꯤ ꯊꯥꯗꯗꯤ ꯁꯤꯒꯤ ꯊꯥꯗ ꯂꯩꯔꯤꯅꯦ ꯑꯗꯨ ꯑꯁꯤꯒꯤ ꯊꯥꯗꯁꯨ ꯇꯥꯔꯤꯛ ꯀꯨꯟꯗ ꯀꯥꯎꯟꯁꯤꯂꯤꯡ ꯆꯠꯀꯅꯤ
ꯅꯪꯒꯤꯔꯣ ꯅꯠꯇ꯭ꯔꯒ ꯅꯪ ꯏꯅꯥꯎꯄꯥꯒꯤꯔꯣ
ꯑꯩꯒꯤꯅꯦ
ꯅꯉꯔꯥ
ꯑꯥ
ꯆꯈ ꯈꯒꯔꯤꯗ ꯏꯦ
ꯈꯥꯟꯗ꯭ꯔꯦ
ꯍꯥꯎꯒꯠꯇ꯭ꯔꯤꯑꯌꯦꯕ ꯑꯩꯗꯤꯦ
ꯐꯥꯏꯅꯦꯜ ꯏꯌꯔ ꯂꯩꯕꯗ ꯏꯟꯇꯥꯔꯟꯗꯤ ꯂꯩ ꯍꯥꯏ ꯀꯃꯥꯏꯅ ꯇꯧꯕꯅꯤ ꯈꯪꯗꯦ
ꯑꯗꯨꯗ ꯀꯦꯁ ꯑꯁꯦꯡꯕ ꯄꯤꯒꯗ꯭ꯔꯥ ꯅꯠꯇ꯭ꯔꯒ ꯀꯃꯥꯏꯅ ꯇꯧꯅꯤ ꯈꯪꯗꯦ
ꯀꯦꯁ ꯑꯁꯦꯡꯕ ꯄꯤꯔꯗꯤ ꯐꯖꯒꯅꯤꯍꯦ
ꯍꯥꯏꯗꯤ ꯑꯩꯈꯣꯏꯅꯗꯤ ꯀꯩꯅꯣ ꯂꯤꯇꯤ ꯇꯧꯔ ꯃꯤꯒꯤ ꯃꯈꯥꯗ ꯆꯠꯄꯀꯣ ꯁꯤꯅꯤꯌꯥꯔꯒꯤ ꯃꯈꯥꯗ ꯃꯣꯏꯒꯤ ꯑꯦꯁꯤꯁꯇꯦꯟ ꯑꯣꯏꯅ ꯆꯠꯄ ꯑꯗꯨꯃꯥꯏꯅ ꯇꯧꯒꯅꯦꯕ ꯊꯕꯛ ꯁꯨꯕꯗꯣ ꯀꯃꯥꯏꯅ ꯔꯤꯌꯦꯜ ꯂꯥꯏꯐꯇ ꯁꯨꯒꯦ ꯍꯥꯏꯕꯗꯣ
ꯃꯣꯏꯅ ꯇꯥꯎꯕꯒꯤ ꯃꯑꯣꯡꯗꯣ ꯌꯦꯡꯉꯒ ꯈꯪꯗꯣꯏꯅꯦꯕ
ꯑꯥ ꯑꯩꯈꯣꯏ ꯏꯁꯥ ꯏꯁꯥꯅꯁꯨ ꯇꯧꯕ ꯌꯥꯗꯦ ꯌꯥꯕꯅꯤ ꯑꯣꯖ ꯑꯥ ꯀꯣꯂꯦꯖꯅ ꯍꯥꯏꯗ꯭ꯔꯁꯨꯀꯣ ꯁꯨꯇꯤꯒꯨꯝꯕ ꯂꯩꯔꯗꯤ ꯇꯧꯅꯤꯗ ꯑꯃ ꯂꯩꯔꯤꯕꯕ ꯍꯧꯖꯤꯛ ꯇꯃꯦꯡꯂꯣꯡꯗ ꯍꯧꯖꯤꯛ ꯎꯀꯤꯜ ꯑꯣꯏꯔ ꯂꯩꯕꯀꯣ ꯃꯥ ꯃꯥꯒ ꯉꯒꯗꯕ
ꯃꯥꯗꯤ ꯁꯤꯅꯤꯌꯔꯣꯅꯦ
ꯍꯣꯏ ꯑꯗꯨꯗꯤ ꯆꯍꯤ ꯃꯉꯥꯗꯤ ꯁꯨꯔꯦ
ꯑꯗꯨꯗꯤ ꯃꯥꯗꯤ ꯂꯣꯏꯔꯝꯒꯅꯤꯅꯦ ꯃꯥꯒꯤ ꯀꯣꯔꯁ ꯇꯣ
ꯀꯣꯔꯁꯇꯤ ꯊꯥꯏꯅꯗꯒꯤ ꯂꯣꯏꯔꯤꯗ ꯀꯣꯔꯁꯇꯤ ꯊꯥꯏꯅꯗꯒꯤ ꯀ ꯑꯣꯏꯔꯑꯦ ꯊꯕꯛ ꯇꯧꯕꯁꯦꯃ ꯁꯤ ꯑꯦꯛꯁꯄꯤꯔꯤꯌꯦꯦꯟꯁꯁꯦ
ꯑꯣ ꯑꯣ ꯁꯍꯤꯃ ꯄ꯭ꯔꯥꯏꯚꯦꯠ ꯄ꯭ꯔꯥꯏꯚꯦꯠꯅ ꯇꯧꯕ ꯅꯠꯇ꯭ꯔꯒ ꯒꯣꯔꯚꯃꯦꯟ
ꯃꯥꯗꯤ ꯒꯕꯔꯃꯦꯟ ꯐꯪꯈ꯭ꯔꯦ
ꯑ
ꯑꯗꯣ ꯄ꯭ꯔꯥꯏꯚꯦꯠꯇꯨꯁꯨ ꯇꯧꯕ ꯌꯥꯏꯕ
ꯔꯝ ꯍꯥꯏꯅ ꯆꯥꯡꯗꯤ ꯄꯩꯁꯥ ꯄꯩꯁꯥꯁꯦ ꯀꯃꯥꯏꯅ ꯇꯧꯕ꯭ꯔꯅꯦ ꯃꯥ ꯎꯝ ꯊꯥ ꯊꯥ ꯁꯂꯔꯤꯗ ꯄꯤꯕ꯭ꯔꯥꯅꯦ ꯊꯥ ꯊꯥꯗ ꯑꯗꯨꯝ ꯄꯤꯕ꯭ꯔꯅꯦ
ꯍꯣꯏ ꯍꯣꯏ ꯊꯥ ꯊꯥꯗ ꯁꯦꯂꯔꯤ ꯄꯤꯒꯅꯤ ꯑꯗꯣ ꯀꯦꯁ ꯇꯧꯕꯗꯣ ꯀꯩꯅꯣꯗꯁꯨ ꯂꯩꯔꯦ ꯃꯣꯏ ꯑ ꯀꯦꯁꯀꯤ ꯃꯇꯨꯡ ꯏ ꯃꯇꯨꯡꯏꯟꯅ ꯑꯥ ꯃꯣꯏꯅ ꯈꯔ ꯃꯇꯦꯡ ꯎꯝ ꯇꯧꯒꯦ ꯍꯥꯏꯅ ꯃꯅꯨꯡꯁꯨ ꯑꯗꯨꯝ ꯇꯧꯕ ꯌꯥꯕꯅꯤꯗ
ꯎꯝ ꯀꯦꯁ ꯈꯔ ꯇꯧꯔꯗꯤꯦ ꯄꯩꯁꯥꯁꯨ ꯈꯔ ꯆꯥꯎꯕ ꯅꯠꯇ꯭ꯔꯣ ꯁꯤ ꯂꯒꯤꯁꯦ
ꯃꯥꯅꯦ ꯀꯦꯁꯇꯣ ꯆꯥꯎꯔꯗꯤ ꯀꯝꯄꯅꯤ ꯑꯆꯧ ꯑꯆꯧꯕꯒꯨꯝꯒꯤ ꯇꯧꯔꯗꯤ ꯀ꯭ꯔꯣꯔ ꯀ꯭ꯔꯣꯔꯣꯔꯒꯤ ꯃꯈꯥ ꯇꯥꯗꯦ
ꯎꯝ
ꯑꯩꯁꯨ ꯄꯥꯝꯕꯗꯤ ꯀꯣꯔꯄꯔꯦꯠꯀꯤ ꯄꯥꯝꯕꯅꯦꯕ ꯕꯤꯖꯤꯅꯦꯁꯀꯤ ꯕꯤꯖꯤꯅꯦꯁ ꯃꯥꯖꯔꯒꯤ ꯀꯩꯅꯣ ꯗꯤꯜꯒꯤꯒꯨꯝꯕ ꯑꯦꯛꯖꯥꯝꯄꯜꯗ ꯍꯧꯖꯤꯛ ꯐꯦꯁꯕꯨꯛꯁꯦ ꯁꯤꯌꯔ ꯅꯠꯇꯦ ꯀꯩꯅꯣ ꯇ꯭ꯋꯤꯇꯔꯁꯦ ꯏꯂ ꯃꯥꯛꯁꯇ ꯌꯦꯟꯊꯣꯛꯄꯗꯣ ꯑꯗꯨꯒꯨꯝꯕꯗ ꯗꯤꯜ ꯇꯧꯒꯗꯕ ꯁꯥꯏꯟ ꯇꯧꯒꯗꯕ ꯑꯗꯨꯒꯨꯝꯕꯗ ꯐꯥꯎꯕ ꯈꯠꯅꯕ ꯅꯠꯇꯦꯅ ꯑꯗꯣ ꯌꯣꯟꯊꯣꯛꯄꯅꯤꯅ
ꯑꯣꯝ ꯎꯝ
ꯑꯗꯨꯒꯨꯝꯕꯗ ꯑꯗꯨꯒꯨꯝꯕ ꯗꯤꯜꯗ ꯐꯥꯎꯕ ꯂꯣꯣꯌꯔꯗꯣ ꯀ꯭ꯔꯣꯔ ꯀ꯭ꯔꯣꯔ ꯐꯪꯉꯅꯤꯕ
ꯑꯝ ꯈꯠꯅꯕꯁꯨ ꯌꯥꯎꯗꯤ ꯌꯥꯎꯒꯅꯤꯗꯅ ꯍꯥꯏꯕꯗꯤ ꯂꯥꯟ ꯂ ꯂꯟꯥꯟꯕꯗꯨꯁꯨ ꯑꯗꯨꯝ ꯆꯨꯝꯃꯦꯅ ꯈꯠꯅꯕꯀꯣ ꯅꯠꯇ꯭ꯔꯣ ꯅꯪ ꯅꯪ ꯂꯅꯦ ꯂꯅꯦ ꯅ ꯈꯥꯡ꯭ꯔꯁꯨ
ꯎꯝ
ꯈꯅꯥꯒꯗꯕ
ꯑꯥ ꯏꯟꯗꯤꯌꯥꯒꯤ ꯂꯣꯒꯤ ꯀꯟꯁꯇꯤꯇ꯭ꯌꯨꯁꯟꯒꯤ ꯃꯇꯨꯡ ꯏꯟꯅꯗꯤ ꯃꯥꯁꯦ ꯀꯩꯅꯣ ꯇꯧꯕ ꯃꯤꯅꯤ ꯁꯣꯏꯕ ꯃꯤꯅꯤ ꯍꯥꯏꯔꯒ ꯆꯞ ꯆꯥ ꯈꯪꯉꯁꯨ ꯀꯣꯔꯠꯀꯤ ꯃꯅꯨꯡꯗ ꯄ꯭ꯔꯨꯐ ꯄꯤꯗ꯭ꯔꯤ ꯐꯥꯎꯗꯤ ꯀꯩꯅꯣ ꯎꯝ ꯁꯖꯥ ꯄꯤꯕ ꯌꯥꯗꯦꯕ ꯗꯟꯗꯤ ꯄꯤꯕ ꯌꯥꯗꯦꯕ
ꯅ ꯑꯔꯇꯀ ꯇꯦꯛꯀꯥꯗ ꯄꯂ ꯀꯪꯒꯗꯕ
ꯑ ꯑ ꯆ ꯍꯥꯏꯗꯤ ꯖꯦꯅꯔꯦꯜꯗ ꯑꯩꯈꯣꯏ ꯍꯧꯖꯤꯛ ꯑꯦꯛꯖꯥꯝ ꯊꯥꯔꯤꯕꯗ ꯑꯥꯔꯇꯤꯀꯜ ꯁꯤꯁ ꯍꯥꯏꯗꯤꯗꯤ ꯑꯗꯨꯗꯤ ꯁꯤꯠꯅꯦ ꯑꯗꯨꯗꯤ ꯈꯪꯗ꯭ꯔꯗꯤ ꯌꯥꯔꯔꯣꯏ ꯎꯝ ꯑꯗꯨ ꯃꯅꯨꯡ ꯑꯗꯨ ꯃꯅꯨꯡꯗꯅ ꯐꯥꯎꯕ ꯌꯥꯝ ꯂꯩꯌꯦꯕ ꯃꯔꯝ ꯀꯃꯥꯏꯅ ꯁꯦꯝꯂꯛꯄꯅꯣ ꯍꯥꯏꯕꯒꯨꯝꯕꯀꯣ ꯀꯦꯁ ꯈꯨꯗꯤꯡꯒꯤ ꯍꯧꯖꯤꯛ ꯑꯥꯔꯇꯤꯀꯜ ꯊ꯭ꯔꯤ ꯐꯣꯔꯇꯤ ꯋꯥꯟ ꯁꯤꯁꯦ ꯃꯅꯤꯄꯨꯔ ꯈꯛꯀꯤ ꯁꯦꯝꯕꯤꯕ ꯀꯩꯅꯣꯕ ꯏꯟꯗꯤꯌꯥ ꯀꯟꯁꯇꯤꯇ꯭ꯌꯨꯁꯟ ꯃꯅꯨꯡꯗ ꯃꯅꯤꯄꯨꯔ ꯈꯛꯀꯤ ꯁꯦꯝꯕꯤꯕ ꯂꯝꯒꯤ ꯂꯣꯅꯦꯕ
ꯑꯝ
ꯁꯤꯅ ꯂꯝ ꯍꯥꯏꯕꯁꯤꯅ ꯁꯤꯒꯤ ꯑꯥꯔꯇꯤꯀꯜꯅ ꯍꯥꯏꯕꯁꯤꯅ ꯇꯝꯗ ꯂꯩꯕ ꯃꯤꯁꯤꯡꯒꯤ ꯂꯝ ꯂꯧꯕ ꯌꯥꯗꯦ ꯆꯤꯡꯗ ꯂꯝ ꯂꯧꯕ ꯌꯥꯗꯕ ꯆꯤꯡꯗ ꯆꯤꯡꯒꯤ ꯃꯤꯁꯤꯡꯁꯤꯅ ꯂꯝ
ꯗ ꯂꯧꯕ ꯌꯥꯕꯀꯣ ꯁꯤꯒꯨꯝꯕꯁꯦ ꯃꯅꯤꯄꯨꯔ ꯈꯛꯀꯤꯅꯦꯕ ꯑꯇꯣꯞꯄ ꯏꯁꯇꯦꯠꯀꯤ ꯄꯥꯟꯗꯕ ꯏꯟꯗꯤꯌꯥꯟ ꯀꯟꯁꯇꯤꯇ꯭ꯌꯨꯁꯟꯗ ꯂꯩꯕꯁꯦ
ꯃꯥꯅꯦ ꯃꯥꯅꯦ ꯆ
ꯈꯪꯗꯦ ꯁꯤꯒꯤ ꯋꯥꯔꯤꯁꯦ ꯌꯥꯝ ꯀꯩꯅꯣꯗꯤ ꯇꯪꯗꯤ ꯌꯥꯗꯤ ꯌꯥꯗꯕꯅꯤ ꯁꯤꯒꯨꯝꯕꯒꯤꯁꯦ
ꯑꯝ ꯍꯧꯖꯤꯛ ꯄꯨꯡ ꯀꯌꯥ ꯇꯥꯔꯕꯣ ꯄꯨꯡ ꯇꯔꯥ ꯇꯔꯥ ꯃꯈꯥꯏ ꯇꯥꯒꯗꯧꯔꯦꯅꯦ ꯅꯪ ꯄꯨꯡ ꯀꯌꯥ ꯊꯣꯛꯂꯛꯄ ꯌꯥꯅꯤ ꯑꯗꯣ
ꯑ ꯌꯥꯏꯗ ꯑꯩꯗꯤ
ꯅꯪ ꯆꯥꯛ ꯆꯥꯗ꯭ꯔꯁꯨ ꯌꯥꯕ꯭ꯔꯅꯦ
ꯅꯪ ꯂꯥꯛꯂꯤꯉꯩꯗ ꯆꯥꯛ ꯆꯥꯕꯗꯤ ꯂꯣꯏꯁꯤꯟꯒꯅꯤꯗ
ꯃꯣꯏ ꯃꯣꯏ ꯀꯣꯏꯁꯨ ꯄꯥꯎ ꯐꯥꯎ ꯅꯥꯗ꯭ꯔꯗꯤ ꯌꯥꯔꯣꯏꯅꯦ ꯗꯥꯅꯤ ꯈꯛꯇꯗꯤ ꯁꯤꯟꯅꯅꯥꯕ ꯌꯥꯔꯣꯏꯕ
ꯁꯤꯜꯂꯨ ꯁꯤꯜꯂꯒ ꯑꯝꯇ ꯀꯣꯛꯜ ꯇꯧꯁꯤꯜꯂꯨ ꯆꯨꯝꯊꯣꯏ ꯕꯥꯕꯨꯁꯨ ꯀꯧꯕꯗ ꯉꯁꯤꯗꯤ
ꯃꯣꯏꯗꯤ ꯃꯣꯏꯁꯨ ꯍꯧꯒꯜꯂꯝꯃꯣꯏꯅꯦ ꯍꯧꯖꯤꯛꯇꯤ
ꯅꯨꯡꯊꯤꯜꯗꯗꯤ ꯑꯗꯨꯝ ꯇꯧꯕ ꯌꯥꯅꯤꯗ ꯍꯣꯏꯗ
ꯍꯧꯖꯤꯛꯗꯤ ꯍꯧꯒꯠꯂꯝꯃꯣꯏ ꯍꯥꯏꯕ ꯃꯣꯏꯒ
ꯇꯔꯥꯃꯥꯊꯣꯏ ꯃꯈꯥꯏꯒꯨꯝꯕꯗ ꯍꯧꯕ ꯌꯥꯏꯗꯦ ꯅꯍꯥꯟꯗꯤ ꯄꯨꯡ ꯑꯅꯤ ꯑꯗꯨꯋꯥꯏꯗ ꯍꯧꯕꯅꯤꯅ
ꯁꯨꯨ ꯀꯥꯕꯅꯤꯅ ꯀꯣ ꯑꯗꯨꯣ ꯅꯨꯃꯤꯠꯇ
ꯑꯥ ꯀꯥꯔꯖ ꯂꯣꯏꯁꯤꯟꯕꯁꯦ ꯑꯃ ꯑꯗꯨꯋꯥꯏꯗ ꯂꯣꯏꯁꯤꯟꯕꯅꯦꯕ
ꯉꯁꯤꯗꯤ ꯀꯨꯟ ꯀꯨꯟꯒꯤ ꯁꯨꯅꯕ ꯌꯥꯏꯗꯃꯣꯏ ꯄꯩꯁꯥ ꯂꯣꯏ ꯐꯪ꯭ꯔꯕꯅꯤꯅ
ꯍꯣꯏ ꯍꯣꯏ ꯑꯣ ꯄꯒꯥꯏꯗꯤ ꯑꯃꯨꯛ ꯇꯧꯗꯕꯅꯤꯅꯦ
ꯑꯁꯥꯏ ꯑꯗꯨ
ꯊꯥꯖꯗꯦ ꯀꯥꯏꯅ ꯇꯧꯕꯅꯤꯡꯕ
ꯍ
ꯄꯩꯁꯥꯗꯤ ꯂꯩꯕꯨꯗꯤ ꯂꯩꯑ ꯃꯥꯗꯤ ꯃꯥꯁꯨ ꯃꯤꯉꯣꯟꯗ ꯃꯥꯒꯤ ꯅꯤꯔꯒ ꯆꯥꯕꯗꯣ ꯃꯥꯒꯤ ꯀꯩꯅꯣꯅꯦꯕ ꯍꯧꯅꯕꯤꯅꯦꯕ ꯑꯥ ꯃꯥꯒꯤ ꯍꯧꯅꯕꯤ ꯍꯩꯇꯥꯔꯦ ꯄꯩꯁꯥ ꯂꯥꯏꯅ ꯂꯥꯏꯅ ꯁꯤ ꯂꯩꯕꯤꯌꯣ ꯍꯥꯏꯕꯗꯣ
ꯑꯥ
ꯍꯥꯏꯗꯤ ꯇꯜꯂꯅꯤ ꯍꯣꯏ ꯂꯩꯇ꯭ꯔꯗꯤ ꯂꯩꯇ꯭ꯔꯗꯤ ꯍꯣꯏ ꯍꯣꯏꯅꯁꯨ ꯂꯩꯕꯤꯕ ꯌꯥꯏ ꯑꯗꯨ ꯃꯥ ꯃꯉꯣꯟꯗ ꯂꯥꯏꯅ ꯂꯥꯏꯅ ꯃꯉꯣꯟꯗ ꯂꯥꯏꯕꯤꯔꯣ ꯍꯥꯏꯕꯗꯣ ꯇꯜꯂꯦꯕ
ꯐꯣꯏꯗ
ꯑꯁꯦꯡꯕ ꯂꯩꯗ꯭ꯔꯗꯤ ꯑꯩꯈꯣꯏꯅꯁꯨ ꯑꯗꯨꯝ ꯂꯩꯕꯤꯕ ꯌꯥꯏꯑꯕ ꯈꯪꯒꯩꯗ ꯇꯧꯔꯤꯁꯦ ꯑꯁ ꯔꯦꯗꯤꯒꯤꯁꯨ ꯑꯦꯛꯖꯥꯝ ꯔꯤꯖꯥꯥꯎꯠ ꯊꯣꯛꯇ꯭ꯔꯦꯏꯅꯦ ꯊꯔꯗꯤ
ꯑ ꯊꯥꯔꯝꯕꯗꯣꯀꯣ ꯀꯌꯥꯃꯨꯛꯇꯤ ꯊꯥꯖꯕ꯭ꯔꯥ
ꯍꯥꯏꯕꯗꯤ ꯀꯌꯥꯃꯨꯛ ꯍꯥꯏꯔꯗꯤꯦ
ꯃꯁꯤꯡꯗꯣ
ꯃꯥꯛ
ꯑꯥ
ꯣ ꯀꯥꯣꯕ꯭ꯔꯣꯅ ꯍꯥꯏꯔꯤꯁꯦ
ꯑꯥ ꯑꯥ ꯅꯠꯇꯦ ꯅꯪ ꯐꯪꯒꯗꯕꯗꯨꯗ
ꯑꯩ ꯐꯪꯒꯗꯕꯗ ꯑꯩ ꯁꯤꯛꯁꯇꯤꯗꯤ ꯐꯪꯉꯦꯕ ꯑꯗꯨ ꯅꯣꯔꯃꯦꯂꯥꯏꯁ ꯇꯧꯔꯒ ꯀꯌꯥ ꯅꯣꯔꯃꯦꯂꯥꯏꯁꯇ ꯀꯌꯥ ꯄꯤꯒꯅꯤ ꯍꯥꯏꯗꯤ ꯈꯪꯗꯦꯕ ꯆꯞ ꯆꯥꯅꯗꯤ ꯁꯤꯛꯁꯇꯤꯗꯤ ꯈꯔ ꯍꯦꯟꯦꯜꯂꯝꯅꯤꯗ ꯇꯁꯗꯤ ꯈꯔ ꯌꯦꯜꯂꯗꯤ ꯀꯩꯅꯣ ꯐꯤꯖꯤꯀꯦꯜꯒ ꯃꯦꯗꯤꯀꯦꯜꯒꯤꯗꯤ ꯌꯥꯎꯔꯅꯤꯕ
ꯐꯤꯖꯤꯀꯦꯜ ꯌꯥꯎꯕ ꯐꯥꯎꯕ ꯌꯥꯝ ꯐꯔꯕꯅꯤꯅ
ꯐꯤꯖꯤꯛꯀꯥ ꯃꯦꯗꯤꯀꯥꯗ ꯑꯗꯨꯝ ꯌꯥꯕ ꯐꯪꯒꯅꯤ
ꯑ
ꯑꯗꯨ ꯀꯩꯅꯣꯒꯤꯗꯤ ꯊꯥꯖꯗ꯭ꯔꯦ ꯃꯦꯔꯤꯠ ꯂꯤꯁꯀꯤꯗꯤ ꯍ